ꯍꯜꯂꯣ ꯇꯥꯏꯌꯦ
ꯀꯩꯗꯔꯤꯅꯣ ꯍ ꯇꯥꯏ
ꯀꯩ ꯇꯧꯔ ꯂꯩꯕ꯭ꯔꯥ
ꯁꯤꯡꯖꯨ ꯆꯥꯔꯒ ꯊꯣꯛꯑꯦ ꯍꯧꯖꯤꯅ
ꯁꯤꯖꯣ
ꯍ
ꯏꯅꯥꯪ ꯅꯨꯄꯥ ꯑꯩꯈꯣꯏꯗꯤ
ꯂꯩꯦ ꯃꯤꯃꯤ ꯍꯥꯞꯄꯒ ꯁꯤꯡꯒꯤ ꯃꯅꯥ ꯍꯥꯞꯄꯦ ꯑꯗꯨꯒ ꯎꯝ ꯑꯃꯅ ꯑꯃꯣꯛ ꯑꯗꯨꯒꯅꯦ ꯐꯗꯤꯒꯣꯝ ꯍꯥꯞꯄ ꯇꯦꯜꯜꯍꯧꯒ ꯍꯣꯏ ꯍꯣꯏ
ꯑꯍꯣꯏ ꯂꯩꯇꯕꯤ ꯀꯅ ꯌꯥꯝ ꯆꯥꯈ꯭ꯔꯦ ꯃꯥꯥꯟꯅꯍꯦ
ꯅꯪꯕꯨ ꯆꯠꯅ ꯉ ꯅ ꯆꯠꯈ꯭ꯔꯦ ꯑꯩꯈꯣꯏꯗꯤ ꯉꯔꯥꯡ ꯑꯣꯁꯥ ꯆꯥꯏ
ꯉꯁꯤꯁꯨ ꯇꯥꯛꯑꯣ ꯅꯥ ꯑꯁꯤꯁꯨ
ꯑꯌꯨꯛꯁꯨ ꯆꯥꯕꯅꯤ ꯑꯌꯨꯛ
ꯑꯣ ꯉꯁꯤꯁꯨ ꯑꯃꯨꯛ ꯇꯥꯛꯑꯣ
ꯉꯁꯤ ꯏꯗꯤ ꯄꯩꯁꯥ ꯂꯥꯛꯇ꯭ꯔꯤꯗ
ꯑꯗꯨꯝ ꯆꯥꯒꯗꯧꯕꯅꯤꯍꯦ
ꯄꯩꯁꯥ ꯂꯥꯛꯄ ꯅꯝꯕ ꯆꯥꯕ ꯇꯥꯔ
ꯑꯗꯨꯝ ꯆꯥꯒꯗꯧꯕꯅꯤ ꯃꯣꯏ ꯀ꯭ꯂꯥꯁ ꯆꯠꯄ꯭ꯔꯥ ꯉꯁꯤ
ꯃꯣꯏꯔꯣ ꯑꯩꯗꯗꯥꯔꯣ
ꯍꯣꯏ
ꯐꯖꯜꯂꯦ
ꯋꯥꯣꯀꯤꯡ ꯃ ꯋꯥꯣꯀꯤꯡꯅꯤ ꯆꯥꯖ ꯑꯃ
ꯍꯀꯤꯡ ꯆꯠꯇꯦ ꯃꯣꯏ ꯉꯁꯤꯗꯤ ꯅꯪ ꯂꯩꯗꯒꯤ ꯆꯠꯇꯦ ꯍꯧꯖꯤꯛꯇꯤ ꯇꯥꯗꯦ ꯉꯁꯥꯏ ꯇꯥꯕ꯭ꯔꯥ ꯈꯪꯗꯣꯏꯅꯦ
ꯉꯁꯥꯏꯗꯤ ꯇꯥꯔꯝꯕ꯭ꯔꯣ
ꯉꯁꯥꯏ ꯉꯁꯤ ꯇꯥꯗ
ꯁꯤꯇꯥ ꯗꯦꯕ
ꯍꯣꯏꯦ ꯅꯣꯏꯗ ꯇꯥꯕ꯭ꯔꯣꯅꯦ
ꯑꯩꯈꯣꯏꯁꯨ ꯇꯥꯗꯦꯗ
ꯑꯣ
ꯍꯣꯔꯦꯟ ꯉꯁꯤ ꯂꯥꯎ ꯆꯠꯂꯦ
ꯂꯧ ꯂꯧꯗꯥ
ꯍꯣꯏ
ꯀꯔꯤ ꯊꯕꯛꯛꯇꯧꯅꯣ ꯂꯧꯗꯪ ꯉꯁꯤ
ꯂꯧꯗ ꯆꯂꯒ ꯅꯕꯨꯣ ꯀꯕ ꯄꯥꯡ ꯆ ꯆꯅꯒ ꯂꯥꯛꯄꯅꯤꯍ
ꯇꯟꯊꯣꯛꯄ꯭ꯔꯅꯦ
ꯃꯤꯅꯦ ꯍꯥꯏꯕ ꯋꯥꯅꯤꯗ ꯃꯤ ꯑꯍꯨꯝ ꯂꯥꯛꯑꯦ ꯍꯥꯏꯌꯦꯦ
ꯑꯣ ꯑꯣ ꯑꯣ
ꯄꯨꯑꯦ ꯍꯥꯏꯩꯌꯦꯕ ꯃꯣꯏꯅ ꯑꯁꯪꯕ꯭ꯔꯣ ꯐꯥꯒꯤꯔ ꯈꯪꯗꯦꯕꯣ
ꯎꯕꯤꯌꯨ ꯎ ꯍꯥꯏꯔꯕꯅꯤꯅ ꯑꯗꯨ ꯅꯣꯏ ꯅꯣꯏ ꯅꯒꯤ ꯃꯤꯠꯣꯏ ꯑꯣꯏꯅ ꯍꯥꯡꯗ꯭ꯔꯕ꯭ꯔꯣ
ꯍꯟꯈ꯭ꯔꯦꯕꯅꯦꯍ ꯍꯥꯏ ꯌꯥꯝ ꯂꯣꯛꯅꯩꯕꯅꯦ
ꯎꯁꯀꯤꯗꯤ ꯅꯣꯛꯅꯤꯡꯗꯦ ꯑꯗꯨꯗꯤ ꯍꯕ ꯇꯥꯕꯅꯤꯅꯦ
ꯀꯔꯤ ꯀꯔꯤ ꯁ ꯇꯧ ꯁ ꯇꯧꯔ ꯇ ꯑꯗꯨꯈꯣꯏꯕꯨ ꯑꯗꯨꯝ ꯂꯣꯏꯅ ꯂꯥꯛꯇꯕꯅꯤꯍꯦ
ꯑꯗꯨꯃꯥꯏꯅ ꯈꯟꯕ ꯌꯥꯗꯦꯗ ꯀꯅꯥꯈꯥꯡ ꯃꯣꯏꯗꯤ
ꯅꯣꯏꯒꯤ ꯅꯣꯏꯒꯤ ꯌꯨꯝꯒꯤ ꯑꯃ ꯄꯣꯠꯊꯣꯛꯑ ꯃꯤ ꯑꯣ ꯈꯗꯤꯩ ꯎꯝ ꯊꯥꯗꯕ ꯃꯥꯂꯦꯅꯦ
ꯀꯩꯗꯧꯔꯤꯒꯦ ꯆꯥꯏꯕ꯭ꯔꯥ ꯅꯪꯕꯣ
ꯉ ꯑꯩ ꯆꯠꯀꯦ ꯇꯧꯕ ꯀꯥꯟꯗ ꯑꯩꯕꯨ ꯊꯤ ꯊꯤꯅ ꯆꯩꯥꯏꯕꯤꯌꯦ
ꯀꯃꯥꯏꯅ
ꯑꯦ ꯄꯩꯁꯥ ꯄꯩꯁꯥꯁꯨ ꯄꯤꯗꯦ ꯀꯔꯤ ꯇꯧꯕꯤꯒꯦ ꯁꯤꯗ ꯂꯥꯛꯄ꯭ꯔꯥ ꯍꯥꯏꯌꯦꯦ
ꯑꯦ ꯑꯦ
ꯑꯗꯨ ꯑꯩꯅ ꯄꯩꯁꯥ ꯄꯩꯁꯥ ꯄꯤ ꯑꯗꯨꯗꯤ ꯑꯩꯅ ꯍꯥꯏꯕꯅꯦꯕ
ꯑꯣ
ꯅꯣꯏ ꯀ꯭ꯂꯥꯁ ꯀ꯭ꯂꯥꯁꯗꯤ ꯀ꯭ꯂꯥꯁꯗꯤ ꯆꯜꯂꯔꯣꯏ
ꯑꯩꯗꯤ ꯆꯠꯂꯔꯣꯏ
ꯅꯨꯃꯤꯠ ꯑꯃ ꯐꯥꯎ ꯅꯨꯃꯤꯠ ꯑꯃ ꯐꯥꯎ ꯆꯠꯂꯣꯏꯗ꯭ꯔꯥ
ꯃꯇꯝ ꯂꯩꯇ꯭ꯔꯦꯕ
ꯑꯩ ꯑ ꯑ ꯅ ꯃꯥꯗꯤ ꯒ꯭ꯂꯥꯁꯁꯨ ꯆꯠꯒꯗꯕꯅꯤꯍꯦ
ꯍꯣꯏ ꯑꯗꯨꯗꯤ ꯆꯨꯝꯃꯦ ꯑꯗꯨꯕꯨ ꯑꯦꯇꯦꯟꯗꯦꯟꯁꯁꯨ ꯑꯩꯗꯤ ꯊꯥ ꯑꯃ ꯌꯦꯡꯈ꯭ꯔꯦꯕꯀꯣ ꯂꯥꯛꯇꯕ
ꯅꯣꯏ ꯀ꯭ꯂꯥꯁꯇꯤ ꯍꯧꯗꯤ ꯍꯧꯔꯕꯣ
ꯑꯁ ꯅꯍꯥꯗꯤꯌꯥ ꯑꯣ ꯀꯥꯕꯅꯦ ꯍꯥꯏꯦ ꯀ꯭ꯂꯥꯁ ꯗ
ꯑꯗꯨ ꯁꯤ ꯑꯁꯤ ꯅꯨꯄꯥ ꯑꯃꯨꯝꯍꯣꯏꯗꯤ ꯁꯨꯊꯠ ꯆꯗ꯭ꯔꯤꯅꯦ ꯃꯣꯏꯁꯤ ꯍꯧꯋꯣꯏ ꯍꯥꯏꯕꯁꯨ ꯈꯪꯗꯕꯅꯅꯦꯍꯦ
ꯑꯁ ꯀꯗꯤ ꯍꯥꯎꯋꯦ ꯍꯥꯏꯗꯤ ꯑꯁꯦ ꯑꯩ ꯀꯣꯂꯦꯖ ꯑꯅꯧꯕꯗꯨꯔꯣ
ꯍꯣꯏ
ꯍꯣꯏ ꯑꯗꯨꯗꯤ ꯍ ꯍꯧꯥꯎꯗꯣ ꯃꯥꯜꯂꯦꯗ ꯍꯥꯏꯔꯛꯇꯦ ꯑꯗꯨ ꯑꯩꯗꯤ ꯅꯍꯥꯟꯒꯤꯗꯣ ꯍꯥꯏꯕꯅꯦ
ꯑꯣ ꯑꯣ ꯑꯩ ꯁꯤ ꯁꯤꯕꯨ ꯍꯥꯏꯕꯅꯤꯗ ꯑꯅꯧꯕꯗꯨꯗꯤ ꯍꯧꯗ꯭ꯔꯦ
ꯍꯧꯗ꯭ꯔꯤꯕ ꯃꯥꯜꯂꯦ ꯑꯗꯨꯗꯤ
ꯑꯣ ꯑꯣ ꯑꯣ ꯑꯗꯨꯗꯤ ꯑꯁꯤꯁꯨ ꯍꯧꯥꯎꯔꯕ ꯍꯥꯏꯅ ꯈꯟꯅꯗꯅꯤꯅꯦ
ꯈꯪꯗ꯭ꯔꯁꯨ ꯑꯗꯨ ꯍꯥꯎꯗꯤꯤ ꯍꯧꯥꯎꯔꯝꯈꯤꯔꯣꯏꯗ ꯍꯧꯖꯤꯛꯇꯤ
ꯑꯗꯣ ꯍꯧꯖꯤꯛꯀꯥꯟꯗꯤ ꯀꯔꯤ ꯀꯔꯤ ꯇꯧꯔꯛ ꯂꯩꯕ꯭ꯔꯥ
ꯑꯔꯣ
ꯍꯣꯏ
ꯑꯩꯗꯤ ꯊꯕꯛ ꯆꯠꯂꯦ ꯍꯜꯂꯛꯑꯦ ꯆꯥꯛ ꯆꯥꯔꯦ ꯅꯨꯡꯊꯤꯗ ꯇꯨꯝꯃꯦ ꯐꯣꯟ ꯌꯦꯡꯉꯦ ꯑꯗꯨꯒ ꯑꯗꯨꯝ ꯍꯧꯖꯤꯛ ꯑꯗꯨꯝ ꯂꯩꯌꯦ ꯑꯗꯨꯗꯅꯤ ꯅꯪꯁꯨ ꯈꯪꯕꯅꯤꯅꯦ
ꯑꯩꯗꯤ ꯈꯪꯗꯦ ꯑꯩ ꯅꯣꯏꯕꯨ ꯀꯃꯥꯏꯅ ꯈꯪꯒꯅꯤ
ꯑꯦꯁ ꯑꯗꯨꯅꯤ ꯍꯣꯏ
ꯅꯣꯏ ꯕꯨꯁꯨ ꯅꯣꯏ ꯕꯨꯁꯨꯨ ꯅꯣꯏ ꯕꯨꯁꯨ ꯅꯣꯏ ꯕꯨꯁꯨ ꯎꯗꯨꯒ ꯀꯨꯏꯔꯦꯍꯦ
ꯍꯣꯏ ꯅꯨꯃꯤꯠ ꯑꯃ ꯅꯨꯃꯤꯠ ꯑꯃꯗꯤ ꯁꯨꯔꯕꯅꯤ ꯍꯧꯖꯤꯛꯇꯤꯀꯣ
ꯎꯃꯦ ꯑꯥ ꯈꯗꯦ ꯍꯥꯞꯇꯥ ꯑꯃ ꯎꯗꯒ ꯊ ꯃꯅꯔꯦ ꯍ
ꯍꯣꯏ ꯐꯒꯤꯗꯕ ꯃꯤ ꯎꯗꯕꯨ ꯀꯨꯏꯈ꯭ꯔꯦ ꯑꯗꯨꯒꯀꯣ ꯍꯣꯏ ꯑꯗꯨꯀꯣ
ꯍꯣꯏ
ꯅꯪꯗꯤ ꯉꯁꯤ ꯂꯥꯎ ꯆꯠꯂꯒ ꯊꯕꯛ ꯀꯔꯤꯝꯇ ꯁꯨꯗ꯭ꯔꯤꯕ꯭ꯔꯣ ꯑꯗꯨꯝ ꯍꯪꯈ꯭ꯔꯕ꯭ꯔꯣ ꯗꯥꯏꯔꯦ
ꯎꯝ ꯎꯝ ꯑꯕꯗꯤ ꯊꯕꯥꯗꯤ ꯁꯠ ꯁꯨꯔꯦ ꯑꯗꯨꯒ ꯏꯖꯟꯅꯄꯤꯁꯨ ꯈꯔ ꯈꯔ ꯌꯣꯟꯅꯕ ꯑꯩꯈꯣꯏ ꯄꯨꯕꯁꯨ ꯆꯠꯂꯦꯕꯀꯣ
ꯑꯣ ꯑꯣ ꯑꯣ
ꯑꯗꯨ ꯌꯣꯟꯅꯕꯁꯨ ꯈꯔ ꯄꯨꯔꯦ ꯑꯗꯨꯒ ꯍꯟꯗꯤ ꯍꯟꯈ꯭ꯔꯦ ꯃꯤꯕꯨ ꯀꯤꯕꯤ ꯀ ꯈꯔ ꯉꯥꯏ ꯉꯥꯏꯅ ꯍꯟꯥꯟꯕꯅꯦ ꯍꯧꯖꯤꯛꯀꯥꯟꯗꯤ
ꯀꯅꯥ ꯀꯅꯥ ꯆꯠꯄ꯭ꯔꯣ
ꯑꯩꯈꯣꯏ ꯌꯨꯝꯒꯤ ꯃꯤ ꯂꯣꯏ ꯆꯠꯄꯅꯦ
ꯃꯃꯥ ꯃꯄꯥ
ꯍꯣꯏ ꯏꯅꯧ ꯅꯨꯄꯥ ꯏꯅꯧ ꯅꯨꯄꯤ
ꯑꯣ ꯑꯗꯨꯗꯤ ꯌꯥꯝꯌꯥꯝ ꯄꯨꯔꯥꯒꯅꯤ ꯇꯥꯃꯅꯦ
ꯀꯔꯝꯕ ꯏꯟꯁꯥꯡꯅ ꯄꯤꯊꯣ ꯍꯧꯖꯤꯛꯀꯥꯟ ꯂꯩꯕꯗꯣ ꯀꯣꯕꯤꯒꯨꯝꯕꯔꯣ
ꯀꯣꯕꯤꯒꯨꯝꯕꯁꯨ ꯑꯌꯥꯝꯕꯗꯣ ꯃꯣꯂꯥꯅ ꯑꯣꯏꯌꯦ
ꯑꯣ ꯑꯆꯥ ꯑꯆꯥ ꯍꯣꯏ ꯃ ꯂ ꯑꯗꯤ ꯄꯩꯁꯥ ꯌꯥꯝ ꯐꯪꯉꯕꯅꯤꯅ ꯃꯣꯂꯥꯗꯤ ꯇꯪꯗ꯭ꯔꯣ
ꯃꯂꯁꯨꯨ ꯂꯨꯝꯕꯗꯤ ꯂꯨꯝꯃꯦ ꯑꯗꯨ ꯃꯃꯥꯟꯗꯣ ꯈꯔꯣꯡ ꯍꯣꯡꯉꯦꯕ ꯀꯦꯖꯤꯗꯀꯣ
ꯑꯣ
ꯀꯦꯖꯤꯗꯀꯣ ꯀꯦꯗꯦꯗ ꯀꯦꯖꯤꯗ ꯀꯨꯟ ꯀꯨꯟ ꯄꯤꯑꯅ
ꯑꯣ ꯀꯨꯟ꯭ꯔꯣ ꯑꯩꯗꯤ ꯁꯕꯦꯟꯇꯤ ꯑꯩꯠꯇꯤ ꯄꯤꯕ꯭ꯔꯥ ꯍꯥꯏꯅ ꯈꯪꯕꯅꯤꯗ
ꯏꯁ ꯍꯣꯜꯁꯦꯜ ꯍꯣꯏ ꯍꯣꯜꯁꯦꯜꯗ ꯀꯦꯖꯤꯗ ꯀꯨꯟ ꯀꯨꯟꯅꯤ
ꯑꯣ ꯑꯣ
ꯑꯩꯈꯣꯏ ꯉꯁꯤ ꯀꯦꯖꯤ
ꯂꯨꯝꯕꯅꯤꯅ ꯑꯗꯨꯝ ꯑꯅꯤ ꯑꯍꯨꯝ ꯍꯥꯏꯕꯗꯤ ꯀꯦꯖꯤ ꯌꯥꯝꯃꯥꯏ ꯁꯧꯔꯅꯤꯅꯀꯣ
ꯍꯣꯏ ꯍꯣꯏ ꯑꯗꯨ ꯃꯣꯏꯅ ꯆꯥꯎꯧꯕꯁꯨ ꯑꯃꯨꯛ ꯂꯧꯔꯣꯏ ꯍꯥꯏꯅ ꯍꯥꯏꯕ ꯍꯥꯏꯕ ꯁꯨ ꯂꯩꯕꯅꯤ ꯃꯤ ꯑꯆꯕꯗꯀꯣ ꯑꯆꯧꯕ ꯄꯥꯝꯗꯕ ꯅꯨꯃꯤꯁꯨ ꯑꯃꯨꯛ ꯂꯩꯛꯑꯦꯕ ꯑꯄꯤꯕ ꯑꯄꯤꯕ ꯐꯖꯕ ꯈꯔꯛꯇ ꯄꯨꯔꯛꯑꯣ ꯍꯥꯏꯒꯅꯤ ꯃꯣꯏꯅꯣꯏ ꯃꯣꯏꯒꯤ ꯋꯥꯗꯣ
ꯍꯣꯏꯗ ꯑꯗꯣ ꯑꯆꯧꯕꯗꯤ ꯅꯣꯏꯅ ꯆꯥꯈ꯭ꯔꯣ ꯑ ꯄꯤꯛꯄꯗꯣ ꯑꯗꯨꯝ ꯌꯣꯜꯂꯣꯅ ꯑꯗꯨꯗꯤ ꯌꯥꯏꯅ
ꯑ ꯑꯩꯈꯣꯏꯁꯨ ꯍꯣꯏ ꯆꯥꯕꯗꯤ ꯆꯥꯏ ꯑꯗꯣ ꯑꯗꯨꯒꯨꯝꯃꯗꯤ ꯌꯥꯝ ꯆꯥꯅꯤꯡꯉꯥꯏꯁꯨ ꯂꯩꯇꯦ ꯌꯥꯝꯌꯥꯝ ꯍꯥꯎꯕ ꯄꯣꯠꯁꯨ ꯅꯗꯕꯒꯤ
ꯑꯁ ꯂꯧꯒꯦ ꯍꯥꯏꯔꯗꯤ ꯄꯩꯁꯥꯅ ꯂꯩꯒꯦ ꯍꯥꯏꯔꯗꯤ ꯇꯪꯉꯣꯏꯗ ꯑꯩꯈꯣꯏꯗꯤ ꯆꯥꯕ ꯉꯝꯗꯦ
ꯍꯣꯏ ꯂꯥꯛꯄ ꯀꯥꯟꯗ ꯅꯣꯏꯒꯤ ꯌꯥꯝ ꯄꯨꯔꯥꯎꯞꯄꯒꯤꯅꯤꯍꯦ
ꯍꯣꯏ ꯄꯨꯔꯛꯑꯣ ꯌꯥꯝ ꯄꯔꯛꯑꯣ
ꯑꯥ ꯑꯇꯥꯎꯕꯆꯧꯕ ꯄꯤꯒꯅꯤꯍꯦ
ꯑꯩꯒꯤ ꯕꯦꯛꯒ꯭ꯔꯥꯎꯟ ꯅꯣꯏꯁ ꯑꯅꯤ ꯂꯩꯌꯦꯕꯀꯣ
ꯑ
ꯑꯁ ꯑꯅꯤꯗꯤ ꯍꯧꯖꯤꯛ ꯐꯨꯅꯤꯡꯉꯦꯅꯦ
ꯍꯣ ꯃꯥ ꯐꯨꯄꯤ ꯐꯨ ꯈꯔ ꯒ꯭ꯌꯥꯟ ꯇꯥꯅꯕ ꯇꯧꯗꯨꯗꯤ ꯌꯥꯔꯣꯏ
ꯅꯪ ꯎꯁꯤ ꯅꯪ ꯅꯪꯒꯤ ꯅꯪꯒꯤ ꯈꯣꯟꯝꯖꯦꯜ ꯇꯥꯔꯒ ꯃꯣꯏꯔ ꯎꯁꯤꯠꯇ꯭ꯔꯦꯕ ꯑꯗꯨꯒꯤꯅꯦ
ꯑ ꯑꯩ ꯂꯥꯛꯄ ꯀꯥꯟꯗ ꯐꯨꯒꯗꯕꯅꯦ ꯑꯁꯤꯗ ꯑꯩꯈꯣꯏꯅ ꯑꯩꯈꯣꯏꯁꯦ ꯍꯌꯦꯡ ꯍꯌꯦꯡꯗꯤ ꯂꯥꯛꯂꯣꯏ ꯍꯪꯆꯤꯠ ꯂꯥꯛꯀꯗꯧ ꯃꯥꯟꯅꯦ ꯍꯪꯆꯤꯠ ꯅꯗꯔꯤ ꯃꯟꯗꯩꯗ
ꯑꯣ ꯅꯣꯏ ꯂꯥꯛꯄ ꯅꯨꯃꯤꯠꯇ ꯅꯣꯏ ꯅꯣꯏ ꯔꯨꯝ ꯏꯅꯣꯒ꯭ꯔꯦꯁꯟ ꯇꯧꯅꯤꯡꯉꯥꯏ ꯉꯥꯅꯨꯔꯥ ꯌꯦꯟꯕ꯭ꯔꯥ ꯑꯃ ꯄꯨꯔꯛꯑꯣ
ꯄꯠꯇꯤ ꯄꯥꯠ ꯌꯥꯏꯅꯦ ꯑꯗꯨꯗꯤ ꯑꯗꯨꯅ ꯐꯥꯏꯅꯦ
ꯍꯥꯃꯦꯡ ꯑꯣꯏꯅ ꯇꯧꯁꯦ ꯍꯥꯃꯦꯡ ꯂꯩꯌꯦꯕ ꯍꯧꯖꯤꯛꯀ
ꯌꯥꯏ ꯌꯥꯏ
ꯍꯥꯃꯦꯡ ꯍꯥꯃꯦꯡ ꯑꯆꯧꯕ ꯑꯅꯤ ꯂꯩꯕ ꯑꯗꯨ ꯆꯥꯅꯤꯡꯗꯤ ꯆꯥꯑꯣ ꯍꯥꯏꯌꯦ
ꯇꯔꯤ
ꯀꯣꯔꯤꯅ ꯄꯨꯜꯂꯒ ꯀꯣ
ꯑꯦ ꯏꯅꯣꯒꯦꯠ ꯏꯅꯣꯒꯦꯠ ꯇꯧꯁꯦ ꯑꯩ ꯇꯧꯁꯦ ꯇꯧꯁꯦ ꯍꯥꯏꯔ ꯂꯩꯌꯦꯦ ꯃꯤ ꯑꯩ ꯑꯩ ꯏꯀꯥꯏꯕꯅ ꯁꯤꯗꯧꯔꯦ
ꯀꯅ ꯀꯅꯥ ꯍꯥꯏꯕ꯭ꯔꯣ ꯑꯩ ꯑꯩ ꯏꯊꯟꯇ ꯅꯠꯇ꯭ꯔꯣ
ꯅꯠꯇꯦ ꯑꯩ ꯑꯩꯒꯤ ꯑꯩꯈꯣꯏꯒꯤ ꯃꯔꯨꯞ ꯈꯣꯏꯔꯣ
ꯑꯣ ꯑꯣ ꯑꯣ ꯑꯣ ꯑꯣ
ꯑꯩꯈꯣꯏꯒꯤ ꯍꯣꯁꯇꯦꯜꯗ ꯑꯩꯈꯣꯏꯒꯤ ꯃꯔꯨꯞ ꯃꯔꯨꯞ ꯍꯥꯏꯗꯣ
ꯃꯤ ꯌꯥꯝ ꯇꯧ ꯌꯥꯏꯅ ꯍꯥꯃꯩ ꯕ꯭ꯔꯥꯔꯗꯤ ꯀꯣꯟꯊꯥꯔꯅꯤꯅꯦ
ꯑꯩꯈꯣꯏꯒꯤ ꯔꯨꯝ ꯄꯤꯛꯇ꯭ꯔꯨ ꯑꯗꯨꯒ ꯀꯗꯥꯏꯗꯒꯤ ꯃꯤꯁꯨ ꯆꯠꯟꯅꯣꯏꯍꯦ
ꯅꯪꯒꯤ ꯔꯨꯝ ꯏꯅꯣꯒ꯭ꯔꯦꯁꯟ ꯇꯧꯗ ꯑꯩꯈꯣꯏ ꯌꯨꯝꯗꯒꯤ ꯇꯧꯔ
ꯍ ꯍꯥ ꯍꯥ
ꯑꯍꯦ ꯑꯍꯦ ꯍ ꯐꯝꯂ ꯅꯣꯏꯒꯤ ꯔꯨꯝꯒꯤꯗ ꯑꯃ ꯄ꯭ꯔꯊꯅꯥ ꯇꯧꯕ ꯑꯩꯈꯣꯏ ꯌꯨꯝꯗꯒꯤ ꯇꯧꯕ ꯑꯗꯨꯝꯅꯤꯀꯣ
ꯆꯞ ꯆꯥꯔꯦ ꯅꯣꯏꯅ ꯆꯥꯛ ꯏꯟꯁꯥꯡꯅ ꯊꯣꯡꯕꯤꯒꯅꯦꯕ
ꯍꯣꯏ ꯕ꯭ꯂꯦꯁꯤꯡꯁꯨ ꯀꯅꯥꯅ ꯐꯪꯒꯦꯔꯥ ꯈꯪꯗ꯭ꯔꯦ ꯑꯗꯨꯗꯤ ꯅꯣꯏꯩꯅ ꯐꯪꯒꯦꯔ ꯑꯩꯈꯣꯏ ꯌꯨꯝ ꯑꯩꯈꯣꯏ ꯌꯨꯝ ꯂꯩꯒꯔ
ꯑꯗꯨꯗꯤ ꯅꯣꯏ ꯑꯣ ꯑꯣꯛ ꯁꯥꯥ ꯊꯣꯡꯕ ꯇꯥꯔꯦ ꯅꯣꯏꯅ ꯅꯣꯏꯅ ꯄꯨꯊꯣꯛꯄ ꯇꯥꯔꯦ ꯅ
ꯅꯣꯏ ꯅꯍꯥ ꯃꯨꯝ ꯄꯨꯔꯛꯄ
ꯏꯅꯣꯒ꯭ꯔꯦꯠ ꯇꯧꯗꯤ ꯍꯥꯃꯦꯡꯒꯨꯝꯕꯗꯤ ꯍꯥꯎꯗꯤ ꯍꯧꯗꯧ ꯃꯟꯗꯦ ꯌꯦꯟ ꯃꯣꯏ ꯑꯣꯏꯅ ꯆꯥꯒꯗꯧꯕꯅꯤꯍꯦ
ꯑꯗꯨ ꯅꯪ ꯅꯪꯕꯨ ꯌꯦꯟ ꯄꯨꯔꯛꯑꯣ ꯍꯥꯏꯔꯒ ꯅꯪꯅ ꯍꯃꯟ ꯄꯨꯔꯛꯀꯦ ꯍꯥꯏ ꯍꯥꯏꯕꯒꯤ ꯍꯥꯏꯕꯅꯤ ꯇ ꯑꯩꯁꯨ
ꯎꯝ ꯑꯗꯨꯗ ꯂꯩꯕ ꯑꯗꯨꯒꯨꯝꯕꯗ ꯂꯩꯕ ꯕꯣꯏꯂꯔꯒꯤ ꯌꯦꯟ ꯅ ꯇꯧꯒ ꯇꯧꯕꯅꯤꯍ ꯎ
ꯌꯥꯏꯗ ꯑꯗꯨꯁꯨ ꯑꯗꯨꯗꯤ ꯄꯩꯁꯥ ꯑꯗꯨꯗꯤ ꯑꯗꯨꯗꯤ ꯄꯩꯁꯥ ꯆꯪꯒꯅꯤꯅ ꯅꯣꯏ ꯌꯨꯝꯗꯒꯤ ꯄꯨꯔꯛꯑꯗꯤ ꯑꯁ ꯈꯤꯇꯪꯁꯦ ꯑꯣꯏꯕ꯭ꯔ ꯅꯠꯇ꯭ꯔꯣ
ꯌꯨꯝ ꯐꯖꯗꯕꯒꯤ ꯑ ꯕꯣꯏꯂꯔꯅꯦ ꯇꯧꯒ ꯇꯧꯅꯦ
ꯌꯨꯝ ꯐꯖꯔꯗꯤ
ꯆꯨꯝꯃꯦ
ꯁꯨꯝ ꯐꯖꯔꯗꯤ ꯈ ꯐꯖꯅ ꯇꯧꯕ ꯌꯥꯕ ꯈꯥ ꯆꯥꯎꯅ ꯇꯧꯕ ꯑꯕꯅ ꯌꯨꯝꯁꯨ ꯊꯤꯌꯦ
ꯍꯣꯏ ꯆꯨꯝꯃꯦꯅꯣ ꯍꯥꯏꯕꯗ
ꯃꯣꯏ ꯃꯤ ꯅꯣꯏꯒꯥꯥꯔꯤ ꯌꯥꯝ ꯇꯧꯋꯦꯅ
ꯑꯣ
ꯅꯣꯏꯗꯒꯤꯗꯤ ꯅꯣꯏꯗꯒꯤꯗꯤ ꯈꯔ ꯄꯤꯕꯒꯨꯝ ꯇꯧꯔꯦ
ꯑꯣ
ꯑꯩꯣꯏꯒꯤ ꯅꯣꯏꯗꯤ ꯅꯣꯏꯗꯤ ꯆꯥꯎꯧꯋꯦ ꯅꯣꯏꯗꯒꯤꯗꯤ ꯈꯔ ꯄꯤꯔꯤ ꯄꯤꯒꯗꯧ ꯃꯥꯅꯦ ꯑꯗꯨꯒ ꯍꯣꯏ ꯐꯗꯤ ꯐꯕꯅꯦ ꯑꯗꯨꯝ ꯋꯥꯈꯜ ꯅꯨꯡꯉꯥꯏꯕꯅꯦ
ꯎꯝ ꯅꯣꯏ ꯑꯁꯤ ꯂꯥꯛꯄꯗ ꯅꯣꯏ ꯌꯨꯝꯗ ꯇꯣꯏꯅ ꯀꯣꯏꯔꯥꯛꯄ ꯇꯥꯔꯤꯅꯦ ꯑꯩꯅ ꯀꯣꯏꯔ ꯑꯩꯅ ꯀꯣꯏꯔꯥꯛꯂꯒ ꯅꯪ ꯅ ꯅ ꯅ ꯅꯪ ꯅꯨꯄꯤꯕꯨ ꯃꯥꯒ ꯆ ꯊꯤꯟꯅꯅꯥꯔꯅꯨ ꯍꯥꯏꯅ ꯆꯥꯏꯒꯗꯧ ꯃꯥꯜꯂꯦ ꯌꯥꯝ ꯇꯣꯏꯅ ꯂꯥꯛꯍꯥꯡꯒꯅꯨ ꯍꯥꯏꯅ
ꯑꯩ ꯍꯧꯖꯤꯛꯗꯒꯤꯁꯦ ꯃꯥ ꯂꯥꯛꯑꯁꯨꯥꯛ ꯂꯥꯛꯁꯨ ꯂꯥꯛꯀꯗꯧ ꯃꯗꯤꯍꯦ
ꯑꯣ ꯀꯔꯤꯒꯤꯅꯣ ꯃꯥ ꯂꯥꯛꯅꯤꯡꯗꯦ ꯍꯥꯏꯕ꯭ꯔꯣ
ꯑꯗꯨꯝ ꯌꯥꯝ ꯄꯦꯔꯗꯤ ꯀꯃꯥꯏꯅ ꯇꯧꯅꯤ ꯍꯥꯏꯅ ꯍꯥꯏꯔꯛ ꯂꯩꯕꯅꯦ
ꯏꯁ ꯅꯣꯏ ꯊꯤꯕ ꯀꯥꯟꯗ ꯑꯗꯨꯃꯥꯏꯅ ꯈꯟꯗ꯭ꯔꯒ ꯍꯧꯖꯤꯛ ꯊꯤꯈ꯭ꯔꯀꯥꯟꯗ ꯅꯣꯏ ꯑꯍꯨꯝ ꯂꯩꯒꯦꯅ ꯊꯤꯕꯅꯤ ꯅꯠꯇ꯭ꯔꯣ ꯑꯗꯨꯒ ꯃꯛꯁꯨ ꯑꯗꯨꯃꯥꯏ ꯍꯥꯏ ꯑꯗꯨꯗꯤ ꯅꯨꯡꯉꯥꯏ ꯑꯗꯨ ꯃꯥ ꯌꯨꯝꯗꯤ ꯀꯣꯂꯦꯖ ꯑꯗꯨꯝ ꯀꯨꯝꯦꯔꯗꯤꯤ ꯀꯨꯝꯒꯦꯔ ꯅꯦ
ꯑꯠꯇ ꯃꯤ ꯇꯇꯤꯗꯤ ꯀꯨꯝꯔꯣꯏ ꯃꯣꯏꯁꯨ ꯀꯗꯥꯏ ꯂꯩꯌꯣ ꯅꯨꯡ ꯅꯨꯃ ꯅꯨꯃꯤꯠ ꯑꯃꯅꯤꯅꯤꯗꯤ ꯍꯞꯇꯥ ꯑꯃꯗ ꯅꯨꯃꯤꯠ ꯑꯃ ꯑꯅꯤꯒꯨꯝꯕꯗ ꯑꯗꯨꯝ ꯆꯠꯂꯦꯗꯤ ꯌꯥꯝ ꯌꯥꯝ ꯐꯔꯦ ꯑꯗꯨꯅ
ꯍꯣꯏꯗ ꯍꯣꯏ ꯑꯗꯨꯗꯤ ꯃꯥ ꯃꯥꯅ ꯑꯄꯥꯝꯕ ꯑꯗꯨꯝ ꯇꯧꯍꯜꯂꯣꯑꯣꯗꯀꯣ
ꯑꯁꯤꯗꯁꯨ ꯃꯔꯥꯡ ꯃꯔꯥꯡ ꯂꯩꯗꯧ ꯃꯥꯅꯦ
ꯍꯣꯏ ꯑꯗꯨ ꯑꯁꯃꯥꯏꯅ ꯇꯧꯕ ꯌꯥꯏꯗ ꯅꯣꯏꯗꯤ ꯂꯥꯞꯄꯁꯨ ꯅꯠꯇꯦ ꯆꯥꯅꯤꯡꯕ ꯅꯨꯃꯤꯠꯇ ꯑꯗꯨꯝ ꯆꯠꯄ ꯌꯥꯏꯅ
ꯃꯥꯏ ꯃꯥꯥꯏ ꯀ ꯁꯤꯅꯤ ꯍꯥꯏ
ꯄꯩꯁꯥ ꯂꯩꯇꯕ ꯅꯨꯃꯤꯠꯇ ꯑꯁꯤꯗ ꯂꯩꯕ ꯀꯣ
ꯍꯣꯏ ꯍꯣꯏ ꯍꯣꯏ
ꯑꯗꯨ ꯂꯩꯕꯗꯨ ꯃꯤ ꯃꯥꯎ ꯆꯠꯅꯤꯡꯕ ꯅꯨꯃꯤꯗ ꯑꯗꯨꯝ ꯆꯠꯍꯟꯕ
ꯑꯗꯨꯃꯥꯏꯅ ꯇꯧꯕ ꯇꯥꯔꯦꯅꯦ ꯑꯩꯈꯣꯏ ꯑꯗꯣ ꯑꯩꯈꯣꯏ ꯅꯍꯥꯟ ꯌꯨꯝ ꯌꯦꯡꯕꯗꯣ ꯑꯆꯧꯕ ꯀꯥꯗꯨ ꯌꯦꯡꯗ ꯂꯩꯔꯝꯕꯅꯦꯕ
ꯑꯣ
ꯑꯗꯣ ꯑꯩꯈꯣꯏ ꯂꯥꯛꯄꯗ ꯃꯤꯅ ꯂꯩꯈ꯭ꯔꯕ ꯋꯥꯅꯤ ꯑꯗꯨ ꯅꯨꯡꯗꯥꯡ ꯑꯩ ꯄꯣꯏꯟ ꯐꯥꯎ ꯉꯥꯏ ꯑꯗꯨꯒ ꯍꯣꯏ